ꯇꯧꯁꯦ ꯅꯪ ꯍꯥꯏꯞꯗꯣ
ꯑꯗꫭ ꯑꯗꯨ ꯇꯧꯔꯒ ꯏꯕꯥꯅꯤꯒꯤ ꯀꯥꯟꯅꯒꯗꯕ ꯃꯥꯜꯂꯦ ꯍꯥꯏꯕꯅꯤꯗ ꯑꯩꯗꯤ
ꯑꯥ ꯑꯗꯨꯗꯣ
ꯑꯣ ꯊꯔꯛ ꯀꯦ ꯊꯔꯛ ꯀꯦ ꯑꯦꯄ꯭ꯂꯥꯏ ꯇꯧꯍꯧꯗꯕꯗꯤ ꯇꯥꯕ꯭ꯔꯣ
ꯎꯝ
ꯑꯄ꯭ꯂꯥꯏ ꯇꯧꯗꯕꯗꯤ ꯅꯪꯕꯨ ꯇꯧꯕ ꯌꯥꯔꯦ ꯇꯧꯕ ꯇꯧꯅꯤꯡꯉꯦ ꯍꯥꯏꯔꯗꯤ ꯑꯩ ꯑꯩꯅꯥꯛꯇ ꯅꯪꯒꯤ ꯁꯥꯔꯇꯤꯐꯤꯀꯦꯠꯁꯤꯡꯗꯣ ꯄꯥꯏꯔꯒ ꯂꯥꯛꯑꯣ ꯑꯩ ꯃꯤ ꯏꯕꯥꯅꯤꯒꯤ ꯊꯥꯖꯤꯟꯅꯕ ꯃꯤ ꯀꯧꯔꯛꯑꯒꯦ ꯁꯤꯗ
ꯎꯝ ꯌꯥꯏ ꯌꯥꯏ ꯑꯗꯣ ꯍꯥꯥꯟ ꯌꯦꯡꯁꯤꯅꯦ
ꯊꯥꯔꯥꯒꯂꯣꯏ ꯀꯩꯅꯣ ꯅꯪꯅꯕꯨ ꯊꯋꯥꯏꯕꯨ ꯌꯥꯎꯕ ꯌꯧꯖꯒꯦ ꯍꯥꯏꯔꯗꯤ
ꯍꯔꯥꯎꯗꯅ ꯑꯝꯇ ꯌꯦꯡꯒꯦ
ꯊꯥꯒꯦ ꯊꯥꯒꯦ ꯍꯁ ꯅꯪꯁꯨ ꯍꯁ ꯊꯨꯃꯟꯗ꯭ꯔꯣ ꯀꯥꯏꯗ ꯅꯃꯤ ꯉꯁꯤ ꯏꯟꯁꯥꯡ ꯈꯔ ꯍꯥꯎꯗꯕꯒꯤꯔꯣ
ꯌꯦꯟ ꯆꯔ ꯍꯥꯏꯜ
ꯌꯦꯟꯁꯦ ꯀꯌꯥꯃꯨꯛ ꯆꯥ ꯀꯌꯥ ꯍꯥꯎꯇꯦꯅꯦ ꯂꯣꯀꯦꯜꯒꯤ ꯑꯣꯏꯔꯝ ꯑꯣꯏꯕ꯭ꯔꯥ
ꯑꯣꯀ ꯀ ꯆꯥꯡ
ꯅꯣꯏ ꯀꯥꯡꯕꯨꯗꯤ ꯑꯍꯥꯎ ꯍꯥꯎꯕ ꯆꯥ ꯅꯣꯏ ꯀꯥꯡꯕꯨꯗꯤ ꯑꯍꯥꯎ ꯍꯥꯎꯕ ꯆꯥ ꯆꯔꯝꯅꯤ ꯆꯥꯔꯝꯕ ꯌꯥꯅꯤ ꯀꯣ
ꯏꯕꯥꯅꯤ ꯑꯩꯒꯤ ꯏꯅꯥꯎꯅꯨꯄꯤꯒ ꯏꯕꯥꯅꯤ ꯂꯥꯏꯃꯤ ꯥꯥꯥꯅꯝꯅꯤꯅ ꯆꯥꯛ ꯆꯥꯛ ꯑꯦꯟꯖꯥꯡ ꯊꯣꯡꯕꯗꯣ ꯃꯥ ꯃꯥꯅ ꯑꯗꯨꯝ ꯊꯣꯡꯕꯒꯤ ꯑꯩꯗꯤ ꯂꯩ
ꯌꯥ ꯌꯥꯏꯅꯦ ꯑꯗꯨꯗꯤ
ꯑꯥ
ꯑꯩꯁꯨ ꯑꯃ ꯑꯩꯁꯨ ꯑꯩꯁꯨ ꯑꯃ ꯄꯨꯁꯤꯟꯁꯤꯔꯥ ꯈꯪꯗ꯭ꯔꯤꯗ ꯃꯥꯏ ꯑꯣꯏꯔꯗꯤ
ꯍꯧꯖꯤꯛ ꯐꯖꯅ ꯇꯧꯔꯣꯗꯅ ꯅꯨꯄꯤ ꯌꯥꯝ ꯂꯩꯇꯗꯤ
ꯑꯁ ꯑꯗꯨꯒꯤ ꯋꯥꯔꯤ ꯇꯣꯛꯑꯣꯗ ꯅꯪꯁꯨ ꯍꯦꯛꯇ ꯍꯥꯏꯔꯒ ꯅꯨꯄꯤ ꯅꯨꯄꯤꯗꯨꯝ ꯅꯨꯄꯤ ꯂꯩ
ꯑꯩꯉꯣꯟꯗ ꯑꯃꯨꯛꯀ ꯇꯟꯁꯤꯜꯂꯛ ꯑꯦ ꯅꯪꯅ ꯃꯨꯛ
ꯍꯥꯟꯅ ꯍꯥꯟꯅ ꯂꯥꯏꯔꯤꯛꯇ ꯃꯥꯏ ꯑꯣꯟꯁꯤꯟꯁꯦ ꯇꯥꯎ
ꯑꯦ ꯇꯧꯁꯦ ꯇꯧꯁꯦ ꯑꯩꯗꯤ ꯑꯦꯚꯔꯦꯁ ꯆꯠꯂꯅꯤ ꯅꯨꯄꯤꯗꯁꯨ ꯆꯠꯅꯤ ꯂꯥꯏꯔꯤꯛꯇꯁꯨ ꯆꯠꯅꯤ
ꯑꯩꯗꯤ ꯅꯨꯄꯤꯗꯗꯤ ꯖꯦꯔꯣ ꯑꯗꯨ ꯂꯥꯏꯔꯤꯛꯇꯗꯤ ꯈꯔ ꯌꯥꯎꯖꯕ ꯍꯥꯏ ꯇꯥꯔꯦ ꯍꯦꯍꯦ ꯋꯥꯔꯤ ꯋꯥꯔꯤꯗꯣ ꯑꯩꯕꯨ ꯅꯨꯄꯤꯗ ꯆꯣꯞꯄ꯭ꯔꯅꯦ ꯀꯩꯅꯣ ꯅꯪꯁꯨ ꯑꯩꯁ
ꯈꯪꯗꯦꯗ ꯗ ꯅꯪꯗꯤ ꯌꯥꯝ ꯆꯤꯄ ꯑꯣꯏꯌꯦ
ꯑꯗꯨꯅꯦꯕ
ꯑꯧ ꯪꯐꯪ ꯅꯨꯄꯥ ꯑꯣꯏꯔꯒ ꯅꯨꯄꯤ ꯐꯪꯗ꯭ꯔꯗꯤ ꯀꯩꯅꯣꯝ ꯑꯩꯈꯣꯏ ꯅꯣꯏꯒꯤ ꯈꯨꯟꯗꯁꯨ ꯑꯗꯨꯝ ꯃꯛꯀ ꯐꯒꯤ ꯇꯥ ꯇꯥꯍꯟꯒꯅꯤꯀꯣ
ꯀꯥꯏꯗꯩ ꯍꯧꯖꯤꯛꯇꯤ ꯑꯉꯥꯡ ꯑꯣꯏꯔꯤ ꯃꯇꯝ ꯂꯥꯛꯅꯤꯅꯦ ꯀꯩꯅꯣ ꯑꯩꯈꯣꯏꯁꯨ
ꯍꯣꯏ ꯍꯣꯏ ꯍꯣꯏ ꯍꯧꯖꯤꯛꯕꯨꯗꯤ ꯉꯥꯡꯉꯣꯏꯌꯦ ꯉꯥꯡꯉꯣꯏꯌꯦ
ꯅꯪꯁꯨ
ꯑꯗꯨꯒꯤ ꯋꯥꯈꯜꯗꯣ ꯑꯗꯨꯝ ꯂꯩꯒꯗꯕꯅꯤ ꯍꯧꯖꯤꯛꯤ ꯑꯣꯏꯔꯤ
ꯅꯪꯁꯨ ꯑꯩꯒꯤ ꯇꯥꯕ꯭ꯔꯥ ꯋꯥꯔꯤ ꯑꯃꯝꯇ ꯂꯤꯒꯦꯅꯦ
ꯌꯥ ꯇꯒꯤꯅꯤ
ꯅꯪꯁꯨ ꯑꯩꯒꯤ ꯑꯩꯒꯤ ꯋꯥꯔꯤ ꯈꯤꯇꯪ ꯈꯥꯡꯂꯒꯦ ꯌꯥꯝ ꯌꯥꯝ ꯀꯥ ꯍꯦꯟꯅ ꯈꯪꯕ ꯃꯑꯣꯡꯗꯤ ꯇꯧꯅꯨꯗꯥ ꯏꯇꯥꯎ
ꯅꯍꯥꯟꯗꯤ ꯑꯩꯅ ꯐꯖꯅ ꯇꯧꯕꯅꯤ ꯅꯪ ꯅꯪꯅ ꯐꯖꯅ ꯇꯧꯔꯤꯀꯥꯟꯁꯤꯗ
ꯑꯩꯁꯨ ꯐꯖꯅ ꯇꯧ ꯑꯩꯁꯨ ꯃꯇꯝꯗꯨꯗꯤ ꯐꯖꯅ ꯇꯧꯋꯤꯗꯅ
ꯆꯅꯥ ꯍꯅꯒ ꯑꯗꯨꯗꯤ
ꯅꯣꯏꯒꯤ ꯅꯣꯏꯒꯤ ꯅꯣꯏꯒꯤ ꯃꯥꯏꯁꯨ ꯆꯣꯞꯄ ꯌꯥꯗꯦ ꯑꯩꯒꯤ ꯃꯥꯏꯁꯨ ꯆꯣꯞꯄ ꯌꯥꯗꯦ ꯍꯥꯏꯕꯒꯤ ꯋꯥꯈꯜꯂꯣꯟꯗ ꯑꯦꯛꯖꯥꯝ ꯇꯧꯋꯤꯗꯅ
ꯎꯝ
ꯑꯗꯨꯕꯨ
ꯈ꯭ꯋꯥꯏꯗꯒꯤ ꯁꯣꯏꯔꯤꯁꯦ ꯏꯇꯥꯎ ꯑꯃ ꯆꯠꯂꯝꯗꯥꯏꯗ ꯅꯪ ꯔꯨꯝꯗ ꯑꯩꯈꯣꯏ ꯀꯩ ꯀꯩꯅꯣ ꯇꯧꯔꯨꯕꯗꯣ
ꯍꯣꯏ
ꯑꯗꯨꯗꯒꯤꯗꯤ
ꯂꯣꯏꯅꯃꯛ ꯑꯗꯨꯗꯒꯤ ꯇꯥꯏꯅꯒꯗꯧꯔꯤꯅꯤ ꯅꯪꯁꯨ ꯑꯩꯒꯤ ꯏꯒꯨꯟ ꯈꯪꯉꯤꯅ ꯇꯧꯕꯨ ꯇꯧꯔꯗꯤ
ꯑꯥ ꯑꯩꯈꯣꯏ ꯑꯈꯣꯏ ꯏꯌꯥꯝꯕꯥ ꯀꯅꯥ ꯆꯠꯂꯝꯗꯥꯏ ꯁꯤꯗ ꯀꯅꯥ ꯀꯅꯥ ꯆꯂꯝꯒꯦ
ꯑꯩꯈꯣꯏ ꯅꯪꯒꯤ ꯔꯨꯝ ꯃꯃꯥꯡꯗ ꯔꯨꯝ ꯑꯆꯧꯕꯗ ꯍꯥꯟꯅꯩ ꯑꯩꯈꯣꯏ ꯑꯪꯀꯜꯂ
ꯑꯣ ꯑꯣ ꯑꯣ ꯑꯣ ꯑꯣ ꯑꯣ ꯑꯗꯨ ꯑꯗꯨ ꯅꯨꯃꯤꯠꯇꯣ ꯑꯩ ꯑꯩꯅ ꯅꯪꯉꯣꯟꯗ ꯇꯧꯔꯨꯅꯨ ꯌꯥꯝ ꯇꯧꯔꯨꯅꯨ ꯍꯥꯏꯔ ꯀꯥꯟꯗ ꯅꯪꯅ ꯂꯝ ꯍꯦꯟꯕ ꯕꯒꯤꯅꯦ
ꯏꯇꯥꯎ ꯑꯃꯗꯨꯁꯨ ꯌꯥꯗꯕ ꯑꯩ ꯉꯁꯤ ꯇꯧꯅꯤꯡꯗꯦ ꯇꯧꯅꯤꯡꯗꯦ ꯍꯥꯏꯕꯅꯤ ꯑꯗꯣ ꯑꯁ ꯅꯪꯁꯨ ꯑꯩꯈꯣꯏ ꯅꯠꯇꯦ ꯑꯩ ꯍꯥꯏꯒꯦ ꯋꯥꯔꯤꯗꯣ ꯑꯍꯥꯟꯕꯗ ꯑꯩꯉꯣꯟꯗ ꯂꯤꯕꯗ ꯍꯥꯏꯒꯦ ꯃꯥꯅꯁꯨ ꯍꯥꯏꯕ ꯑꯩ ꯍꯌꯦꯡ ꯍꯌꯦꯡ ꯆꯠꯀꯗꯧꯔꯦ ꯅꯪꯁꯨ ꯅꯨꯃꯤꯠ ꯑꯃ ꯅꯤ ꯀꯩꯅꯣ ꯇꯧꯕꯤ ꯌꯥꯏꯗꯅ ꯑꯗꯨꯝ ꯑꯩꯈꯣꯏꯅ ꯑꯗꯨꯝ ꯍꯥꯏꯖꯤꯜꯂꯨꯕꯀꯣ ꯍꯥꯏꯕꯀꯣ ꯑꯗꯨꯒꯤ ꯑꯩꯁꯨ ꯊꯥꯏꯅꯗꯒꯤ ꯍꯥꯏ ꯁ꯭ꯀꯨꯜꯗꯒꯤ ꯂꯣꯏꯅꯕ ꯕ ꯃꯔꯨꯞꯅꯤꯅ ꯃꯥꯅ ꯍꯥꯏꯕꯁꯨ ꯍꯦꯛꯇ ꯌꯥꯗꯕꯗꯤ ꯌꯥꯗꯕꯀꯣ ꯑꯗꯨꯒꯤ ꯑꯣ ꯅꯪꯅꯕꯨ ꯅꯣꯏꯅꯕꯨ ꯍꯥꯏꯔꯗꯤ ꯑꯗꯨꯝ ꯇꯧꯁꯦ ꯁꯦ ꯍꯥꯏꯅ ꯑꯩꯁꯨ ꯌꯥꯁꯜꯂꯨꯕ ꯑꯗꯨꯒꯤ
ꯑꯁ ꯑꯗꯨ ꯑꯗꯨ ꯅꯨꯃꯤꯠ ꯅꯪ ꯃꯕꯥꯅꯤ ꯎ ꯇꯥꯏꯅꯁꯦ
ꯎꯝ ꯑꯗꯨꯗ ꯃꯦꯟ ꯑꯣꯏꯅ ꯇꯥꯏꯅ ꯑꯅꯦ ꯑꯗꯨꯗ ꯋꯥꯔꯤꯗꯣ
ꯑꯗꯨ ꯅꯨꯃꯤꯠꯇ ꯑꯗꯨ ꯅꯨꯃꯤꯠꯇ ꯅꯠꯇꯕ ꯅꯨꯃꯤꯠꯇ ꯑꯇꯣꯞꯄ ꯅꯨꯃꯤꯠꯇꯗꯤ ꯑꯩ ꯑꯗꯨꯃꯛꯇꯤ ꯇꯧꯔꯝꯗꯦꯗꯅ ꯑꯗꯨ ꯃꯥꯅ ꯍꯥꯏꯁꯦ ꯅꯪꯁꯦ ꯑꯩꯕꯨ ꯔꯦꯁꯄꯦꯛ ꯌꯥꯝ ꯇꯧꯗꯦ ꯏꯃꯥꯟꯅꯕꯤ ꯂꯥꯛꯄ ꯀꯥꯟꯗ ꯏꯊꯟꯗ ꯂꯩꯕ ꯀꯥꯟꯗ ꯇꯧꯕꯗꯤ ꯈꯔ ꯐꯩ ꯑꯗꯨꯕꯨ ꯑꯩꯒꯤ ꯃꯨꯞ ꯄꯨꯔꯒ ꯂꯥꯞꯄꯀꯥꯟꯗ ꯁꯨꯃꯥꯏꯅ ꯇꯧꯕꯁꯦ ꯑꯁ ꯀꯌꯥ ꯍꯩꯅꯗꯦ ꯑꯩꯁꯨ ꯑꯁ ꯑꯗꯨꯒꯤ ꯃꯤꯠꯇ ꯑꯩ ꯌꯥꯝ ꯁꯣꯏꯈ꯭ꯔꯦ ꯑꯩꯅꯁꯨ ꯍꯥꯏꯕꯅꯦꯕꯀꯣ ꯑꯗꯨ ꯑꯗꯨꯝ ꯋꯥꯔꯤꯗꯣ ꯍꯥ
ꯅꯪꯁꯨ ꯅꯪꯁꯨ ꯑꯗꯨꯃꯥꯏꯅ ꯍꯥꯏꯒꯗꯕꯅꯤꯅꯦ ꯑꯩ ꯍꯣꯏ ꯍꯣꯏ ꯍꯣꯏ ꯆꯨꯝꯃꯦꯟ ꯑꯩ ꯂꯥꯜꯂꯦꯅ ꯑꯗꯨꯃꯥꯏꯅ ꯍꯥꯏꯒꯗꯕꯅꯤꯅꯦ
ꯍꯥꯏꯈ꯭ꯔꯕꯅꯤꯅꯦ ꯑꯩꯅꯕꯨ ꯑꯩꯅꯕꯨ ꯍꯥꯏꯕꯗ ꯊꯥꯖꯒꯗꯕ ꯃꯤꯁꯦ ꯄꯥꯛ ꯂꯩꯗꯕꯅꯤꯀꯣ ꯑꯗꯨꯕꯨ ꯍꯟꯗꯛꯀꯤꯗꯨꯗꯤ ꯌꯥꯗꯦ
ꯀꯅꯥ ꯂꯩ ꯀꯅꯥꯗ ꯅꯨꯄꯤ ꯑꯃ ꯐꯖꯕ ꯐꯪꯒꯅꯤ ꯏꯁꯣꯔ ꯂꯩꯔꯤꯁꯤꯒꯤ
ꯃꯥꯅꯦ ꯃꯥꯅꯦ ꯑꯗꯨꯅꯤꯗ ꯋꯥꯔꯤꯗꯣ ꯅꯪ ꯁꯨꯝꯅ ꯋꯥꯔꯤꯗꯣ ꯁꯨꯝ ꯅꯪꯁꯨ ꯃꯊꯛ ꯃꯅꯥꯏ ꯃꯊꯛ ꯃꯈꯥ ꯈꯪꯔꯝꯗ ꯈꯪꯔꯝꯗꯕ ꯌꯥꯏ ꯍꯥꯏꯅ ꯑꯩꯅ ꯑꯗꯨꯝ ꯄꯨꯜꯂꯞ ꯂꯤꯊꯣꯛꯄ ꯋꯥꯅꯤꯗꯀꯣ ꯏꯇꯥꯎ ꯁꯥꯎꯕ ꯌꯥꯗꯦꯀꯣ
ꯍꯣꯏ ꯍꯣꯏ ꯁꯥꯎꯗꯦ ꯁꯥꯎꯗꯦ ꯁꯥꯎꯗꯦ ꯑꯩꯗꯤ ꯍꯝ
ꯇꯥꯕ꯭ꯔꯥꯅꯦ ꯑꯩ ꯑꯩꯅ ꯐꯖꯅ ꯅꯕꯥꯅꯤꯒꯤ ꯋꯥꯅꯤ ꯁꯤ ꯈꯪꯗꯦꯕꯀꯣ
ꯎꯝ ꯍꯧꯕꯗꯁꯨ ꯅꯣꯏ ꯅꯣꯏꯒꯤ ꯃꯇꯦꯡꯗꯒꯤ ꯍꯧꯔꯛꯄꯅꯤꯗꯅ
ꯅꯪꯒꯤ ꯅꯪ ꯅꯪꯒꯤ ꯄꯣꯕ꯭ꯂꯦꯝꯗꯨꯁꯨ ꯑꯩꯉꯣꯟꯗ ꯂꯤꯒꯗꯕꯅꯦꯕ
ꯑꯁ ꯑꯩꯅ ꯅꯍꯥꯟ ꯋꯥꯏ ꯍꯦꯛ ꯂꯥꯛꯄꯗ ꯐꯖꯅ ꯂꯤꯈ꯭ꯔꯕꯗꯨꯗꯤ
ꯂꯤꯔꯦ ꯍꯣꯏ ꯅꯪ ꯂꯤꯔꯦ ꯑꯗꯨꯒꯤ ꯑꯩꯅ ꯑꯃꯨꯛꯀ ꯋꯥꯂꯤꯗꯣ ꯐꯖꯅ ꯁꯥꯔꯒ ꯑꯗꯨꯝ ꯑꯃꯨꯛꯀ ꯇꯧꯗꯗꯤ ꯇꯧꯔꯒ ꯑꯃꯨꯛꯀ ꯋꯥꯅꯤ ꯑꯗꯨꯝ ꯃꯨꯛꯀ ꯇꯧꯔꯛꯑꯦ ꯑꯗꯨꯕꯨꯗꯤ ꯑꯩ ꯑꯩꯁꯨ ꯈꯪꯗ꯭ꯔꯦꯕ
ꯑ ꯑꯗꯨ ꯑꯁ ꯈꯪꯗꯗꯦꯗ ꯑꯩ ꯃꯇꯝ ꯃꯇꯝ ꯑꯃ ꯑꯩ ꯌꯨꯝ ꯆꯠꯄꯗꯣ
ꯀꯥ
ꯑꯗꯨꯗꯒꯤ ꯁꯣꯏꯔꯛꯄ ꯃꯥꯜꯂꯦ ꯑꯩꯅ ꯁꯨꯝ ꯍꯪꯕꯗ ꯃꯥꯁꯨ ꯑꯇꯣꯞꯄꯗ ꯀꯩꯀꯩ ꯑꯣꯏ ꯑꯗꯨꯝ ꯈꯔ ꯇꯧꯁꯤꯜꯂꯨꯕ ꯃꯥꯜꯂꯦ
ꯑꯪ
ꯃꯁꯥꯅꯁꯨ ꯁꯨꯃꯥꯏꯅ ꯇꯧꯋꯦ ꯁꯨꯃꯥꯏꯅ ꯇꯧꯋꯦ ꯍꯥꯏꯕꯗꯒꯤ ꯑꯩꯁꯨ ꯑꯣ ꯑꯗꯨ ꯑꯣꯏꯔꯗꯤ ꯄꯣꯛꯄꯅ ꯐꯥꯗꯧ ꯃꯥꯜꯂꯦ ꯍꯥꯏꯅ ꯑꯩꯁꯨ ꯀꯩꯅꯣ ꯇꯧꯔꯛꯄꯅꯤꯗ ꯅꯪꯁꯨ ꯑꯩꯒꯤ ꯏꯒꯨꯟ ꯈꯪꯉꯤꯗꯅ ꯆꯍꯤ ꯑꯅꯤ ꯃꯔꯤ ꯑꯍꯨꯝ ꯃꯔꯤ ꯂꯣꯏꯔꯛ ꯂꯣꯏꯅꯔꯛꯄꯅꯤꯅ ꯑꯩ ꯀꯃꯥꯏ ꯇꯧꯕ ꯃꯤꯅꯣ
ꯀꯦꯝ ꯈꯥꯜꯂꯅꯨ ꯀꯝ ꯈꯜꯂꯅꯨ ꯂꯩꯌꯦ ꯃꯤꯌꯥꯝ ꯂꯩꯌꯦ
ꯀꯩꯝ ꯈꯟꯗꯦꯗ
ꯃꯤꯂꯤꯌꯟ ꯃꯤꯂꯤꯌꯟ ꯐꯖꯅ ꯁꯤꯡꯅ ꯂꯩꯕꯅꯤ
ꯑꯩꯒꯤ ꯑꯩꯒꯤ ꯄꯣꯁꯇꯨꯗ ꯌꯦꯡꯒ ꯃꯇꯧ ꯇꯝꯃꯨ
ꯎꯝ ꯍꯣꯏ ꯂꯥꯏꯔꯤꯛ ꯂꯥꯏꯔꯤꯛ ꯀꯟꯅ ꯄꯥꯔꯒ ꯃꯤ ꯑꯃ ꯑꯣꯏꯔꯗꯤꯀꯣ ꯃꯣꯏꯁꯦ ꯑꯃꯨꯛꯀ ꯔꯤꯒ꯭ꯔꯦꯠ ꯇꯧꯔꯅꯤ ꯑꯗꯨꯃꯥꯏꯅ ꯇꯧ ꯏꯕꯅꯤꯁꯨ ꯑꯗꯨꯃꯥꯏꯅ ꯇꯧꯅꯤꯡꯉꯥꯏ ꯐꯖꯅ ꯍꯣꯠꯅꯁꯤꯕ
ꯍꯣꯠꯅꯁꯤꯅꯦ ꯍꯣꯠ ꯑꯩꯅ ꯍꯥꯏ ꯅꯍꯥꯟ ꯍꯥꯏꯕꯗꯨ ꯍꯣꯠꯅꯕꯗꯤ ꯂꯦꯞꯄ ꯌꯥꯗꯦ ꯍꯥꯏꯅ ꯍꯦꯛꯇ ꯍꯣꯠꯅꯕ ꯍꯦꯛꯇ ꯂꯦꯞꯕꯕ
ꯏꯕ ꯏꯕꯅꯤꯁꯦ ꯑꯁꯤ ꯋꯥꯔꯜ ꯀꯞ ꯍꯦꯛ ꯂꯣꯏꯔꯗꯤ ꯐꯖꯅ ꯇꯧꯔꯖꯤ
ꯑꯁ ꯑꯗꯨꯗꯤ ꯑꯗꯨ ꯃꯇꯝꯗꯗꯤ ꯑꯩ ꯅꯣꯏꯔ ꯅꯣꯏꯔꯣꯝꯁꯨ ꯀꯣꯏꯔꯛꯇꯕ ꯌꯥꯏꯀꯣ ꯃꯇꯝ ꯂꯩꯇꯕꯗꯣ ꯍꯥ
ꯍꯥꯏꯗꯤ ꯐꯣꯟꯁꯨꯝ ꯄꯥꯏꯗꯦ ꯊꯝ ꯁꯪꯕꯗ ꯃꯥꯟꯗ꯭ꯔꯦ ꯑꯩ
ꯋꯥꯔꯤꯗꯣ
ꯀꯩꯅꯣꯅꯦ
ꯍꯧꯕꯨ ꯍꯧꯔꯛꯑꯗꯤ ꯄꯨꯂꯞ ꯊꯗꯣꯛꯀꯗꯕꯅꯦꯕ ꯌꯥꯏ ꯇꯥꯎꯒꯤ ꯋꯥꯈꯜꯂꯣꯟꯁꯨ ꯌꯥꯝ ꯐꯩ
ꯆꯥꯛ ꯐꯧ ꯁꯥꯗ꯭ꯔꯒ ꯑꯗꯨꯝ ꯇꯧꯅꯤꯅꯦ
ꯑꯗꯨꯕꯨ ꯑꯃ ꯑꯩ ꯑꯃ ꯀꯩꯅꯣꯝꯗꯤ ꯍꯥꯏꯅꯤꯡꯉꯤ ꯑꯗꯨꯕꯨ ꯅꯊꯟꯗ ꯇꯨꯝ ꯇꯨꯃꯤꯟ ꯇꯨꯃꯤꯟꯅ ꯑꯈꯣꯏꯔꯣꯝꯒꯤ ꯍꯤꯗꯥꯛꯗꯣ ꯈꯔ ꯑꯗꯨꯝ ꯇꯧꯔꯝꯃꯗꯤ ꯀꯣ
ꯅꯠꯇꯦ ꯅꯠꯇꯦ ꯑꯩ ꯑꯩ ꯆꯠꯗ꯭ꯔꯦ ꯑꯩ ꯑꯩꯒꯤ ꯃꯥꯏꯗꯀꯣ
ꯎꯝ
ꯇꯥꯛ ꯃꯤ ꯌꯥꯝ ꯊꯣꯛꯑꯦꯕꯀꯣ
ꯎꯝ
ꯑꯩꯗꯣ ꯀꯩꯅꯣ ꯈꯪꯗꯦ ꯑꯩꯒꯤ ꯑꯩꯒꯤ ꯏꯁꯀꯤꯟꯖꯦ ꯁꯦꯟꯁꯤꯇꯤꯞ ꯌꯥꯝ ꯑꯣꯏ
ꯎꯝ ꯅ ꯇꯕ꯭ꯔ ꯅꯣꯡꯃ ꯑꯩ ꯍꯤꯗꯥꯛ ꯌꯥꯝ ꯐꯕ ꯄꯨꯔꯒ ꯂꯥꯛꯀꯦꯀꯣ
ꯅꯣꯡꯃꯒꯨꯝꯕꯗꯤ ꯑꯗꯨꯝ ꯇꯧꯕ ꯌꯥꯏꯗꯅ
ꯃꯥꯅꯦ ꯃꯥꯅꯦ ꯑꯗꯨ ꯋꯥ ꯑꯗꯨꯗꯤ ꯅꯨꯄꯥꯅꯤꯅ ꯀꯩꯅꯣ ꯃꯥꯅꯦ ꯃꯥꯅꯦ ꯑꯁ ꯑꯈꯣꯏ ꯈꯣꯏꯅ ꯂꯩꯃꯤꯟꯅꯕ ꯃꯇꯝꯗꯨꯗꯤ ꯑꯁ ꯌꯥꯝ ꯍꯦꯟꯖꯤꯜꯂꯦꯕꯀꯣ ꯈꯣꯏꯖꯨ
ꯅꯨꯃꯤꯠ ꯈꯨꯗꯤꯡꯒꯤ ꯑꯗꯨꯝ ꯇꯧꯔꯦ ꯗꯥꯎ ꯑꯗꯨꯝ
ꯃꯥꯅꯦ
ꯑꯩꯁꯦ ꯑꯁ ꯈꯜꯂꯒ ꯑꯈꯣꯏꯒꯤ ꯑꯈꯣꯏꯒꯤ ꯄꯨꯟꯁꯤꯁꯦ ꯌꯥꯝ ꯃꯥꯎꯟꯒ꯭ꯔꯦ
ꯎꯝ ꯏꯌꯥꯝꯕ ꯏꯌꯥꯝꯕ ꯑꯃꯗꯨꯅꯗꯤ ꯃꯥ ꯃꯥꯏꯃꯅꯥꯛꯇ ꯂꯥꯛꯑꯣ ꯂꯥꯛꯑꯣ ꯍꯥꯏꯌꯦ ꯀꯨꯃꯥꯏꯅ ꯇꯧꯁꯤꯔ ꯑꯩꯁꯨ ꯈꯪꯗꯦ ꯑꯁ ꯍꯧꯖꯤꯛꯃꯛꯇꯤ ꯑꯩꯗꯤ ꯂꯥꯛꯅꯤꯡꯗꯕꯀꯣ
ꯑꯣ
ꯑꯗꯨꯗ ꯍꯥꯟꯅ ꯑꯗꯨꯗ ꯍꯥꯟꯅ ꯆꯠꯂꯗꯤ ꯁꯨ ꯁ꯭ꯋꯥꯏꯗ ꯈꯔ ꯍꯣꯠꯅꯍꯧꯕ ꯌꯥꯕ ꯈꯔꯗꯤ ꯍꯣꯠꯅꯍꯧꯗ꯭ꯔꯗꯤ ꯂꯥꯁ ꯑꯣꯞꯁꯟꯗ ꯑꯗꯨꯒꯨꯝꯕ ꯈꯣꯡꯊꯥꯡꯗꯤ ꯂꯧꯒꯗꯕꯅꯦꯕꯀꯣ ꯑꯗꯨꯒꯤ ꯑꯩꯅꯁꯨ ꯁꯨꯝ ꯂꯩꯕ
ꯍꯣꯏ ꯍꯣꯏ ꯑꯁ ꯃꯄꯥꯟ ꯆꯠꯄꯁꯨ ꯑꯈꯣꯏꯒꯤ ꯄꯩꯁꯥ ꯍꯧꯖꯤꯛ ꯍꯧꯖꯤꯛ ꯇꯥꯝꯒꯦ ꯇꯧꯔꯗꯤ ꯑꯗꯨꯝꯃꯥꯏꯅ ꯆꯠꯀꯗꯕ ꯑꯗꯨꯒ ꯄꯥꯔꯃꯤꯅꯦꯟꯒꯤ ꯑꯈꯣꯏ ꯊꯕꯛ ꯇꯧꯗ꯭ꯔꯁꯨ ꯇꯧꯔꯁꯨ ꯄꯩꯁꯥ ꯐꯪꯒꯗꯕ ꯊꯕꯛꯇꯨ ꯇꯧꯒꯗꯝꯅꯦꯕ ꯃꯣꯏꯅ ꯇꯧ ꯇꯧꯕꯗꯨꯗꯤ ꯉꯁꯤ ꯊꯕꯛ ꯇꯧꯗ꯭ꯔꯗꯤ ꯉꯁꯤꯒꯤ ꯄꯩꯁꯥ ꯂꯩꯇꯦꯗꯅ ꯇꯧꯒꯗꯝꯅꯦ ꯑꯁ ꯑꯗꯨ ꯅꯠꯇ꯭ꯔꯗꯤ ꯌꯥꯒꯗꯧ ꯃꯥꯟꯗ꯭ꯔꯦ
ꯑꯗꯨꯅꯤꯅꯦ ꯍꯧꯖꯤꯛꯕꯨ ꯑꯩꯈꯣꯏꯕꯨ ꯑꯩꯈꯣꯏꯗꯤ ꯑꯈꯣꯏꯕꯨꯗꯤ ꯑꯈꯣꯏ ꯃꯣꯟꯗ ꯃꯤ ꯈꯔꯅ ꯈꯜꯂꯦꯕꯀꫭ ꯑꯁ ꯃꯣꯏꯖꯦ ꯒ꯭ꯔꯦꯖ꯭ꯋꯦꯁꯟ ꯂꯣꯏꯔꯒ ꯍꯧꯖꯤꯛ ꯐꯥꯎ ꯄꯩꯁꯥ ꯊꯣꯛꯇꯦ ꯁꯨꯝ ꯃꯤꯅ ꯂꯛꯅꯕ ꯈꯣꯠꯅꯕ ꯂꯩꯕꯗꯨ ꯑꯗꯨ ꯏꯀꯥꯏꯅꯨꯀꫭ ꯏꯇꯥꯎ
ꯅꯪꯉꫭꯟꯗ ꯈꯛꯇ ꯅꯠꯇꯦꯗ
ꯅꯠꯇꯦ ꯑꯗꯨ ꯑꯩ ꯍꯥꯏꯒꯦ ꯃꯤ ꯃꯤꯅ ꯑꯁꯨꯝꯃꯥꯏꯅ ꯍꯥꯏ ꯍꯥꯏꯅ ꯏꯀꯥꯏꯅꯨꯕꯀꯣ
ꯅꯪꯅ ꯇꯧ ꯅꯪꯅ ꯇꯧꯒꯗꯕ ꯑꯩꯅ ꯇꯧꯒꯗꯕꯗꯣ ꯊꯔꯦꯛ ꯑꯗꯨꯝ ꯇꯧꯁꯦ ꯑꯈꯣꯏ ꯃꯇꯝ ꯂꯥꯛꯀꯅꯤ ꯑꯈꯣꯏꯗꯤ ꯍꯧꯖꯤꯛ ꯅꯥꯍꯥ ꯑꯣꯏꯔꯤꯅ ꯑꯗꯨ ꯇꯥꯕ꯭ꯔꯣ ꯑꯩ ꯋꯥꯔꯤ ꯑꯃ ꯍꯥꯏꯒꯦ ꯑꯩꯉꯣꯟꯗ ꯑꯩꯉꯣꯟꯗ ꯍꯧꯖꯤꯛ ꯍꯧꯖꯤꯛ ꯁꯨꯝꯃꯥꯏꯅ ꯍꯥꯏꯔꯝꯕꯁꯤꯡꯗꫭ ꯑꯩꯅ ꯅꯍꯥꯟꯋꯥꯏ ꯇꯨꯡꯗ ꯃꯤ ꯑꯣꯏꯔꯀꯥꯟꯗ ꯑꯩ ꯍꯥꯏꯒꯗꯕ ꯋꯥꯍꯩꯁꯦ
ꯀ꯭ꯌꯥ ꯄꯥꯝꯕ꯭ꯔ ꯍꯥꯏꯔꯅꯤ ꯑꯩꯗꯤ
ꯅꯪ ꯅꯪ ꯅꯪꯒꯤ ꯔꯁꯇꯤ ꯃꯨꯅꯤꯗ ꯑꯦ